ꯑꯥ ꯇꯨꯝꯃꯕꯔꯣ
ꯀꯗꯥꯏꯗꯒꯤ ꯇꯨꯝꯗꯣꯏꯅꯣ ꯍꯧꯖꯤꯀꯄꯨ ꯏꯇꯦꯃꯥ
ꯍꯣ ꯇꯨꯝꯃꯨ ꯌꯥꯗ꯭ꯔꯣ
ꯕꯣꯜ ꯌꯦꯡꯗꯣꯏꯅꯦ ꯅꯨꯡꯁꯤꯕꯤ ꯀꯩꯅꯣ
ꯕꯣꯜ ꯂꯩꯔꯤꯕ꯭ꯔꯣ
ꯂꯥꯏꯌꯦ ꯉꯁꯤ
ꯄꯨꯡ ꯀꯌꯥꯗ
ꯇꯦꯟ ꯊꯥꯔꯇꯤꯗ ꯍꯥꯏꯕꯅꯦ
ꯉꯥꯏꯗꯣꯏꯔꯣ ꯍꯥꯏꯁꯦ ꯑꯦ ꯇꯥꯕꯨ ꯇꯥꯔꯦꯅꯦꯍꯦ
ꯍꯣꯏ ꯍꯧꯖꯤꯛ ꯃꯣꯏ ꯁꯥꯟꯅꯕꯗꯤ ꯍꯧꯗꯣꯏꯔꯦ
ꯀꯅꯥꯒ ꯀꯅꯥ ꯇꯥꯒꯦ ꯉꯁꯤ
ꯁꯤꯁꯤ ꯑꯩ ꯀꯥꯏꯗ ꯑꯩ ꯌꯦꯡꯕꯤꯗ꯭ꯔꯦ ꯐꯤꯛꯆꯔꯗꯣ ꯑꯦ ꯑꯩꯕꯨ ꯑꯣ ꯌꯥꯔꯦ ꯌꯥꯔꯦ ꯍꯣꯔꯦꯟ ꯑꯣꯏꯅ ꯍꯥꯏꯔꯒꯦ
ꯑꯣ
ꯀꯩ ꯍꯦꯟꯖꯪ ꯆꯥꯒꯦ ꯅꯪꯗꯤ
ꯀꯔꯤꯅꯣ ꯑꯦ ꯉꯁꯤꯗꯣ ꯌꯦꯟ ꯆꯥꯏꯌꯦ
ꯑꯁ ꯈꯨꯅꯣꯁꯤꯗꯤ ꯍꯥꯎꯇꯤꯍꯦ
ꯉꯁꯤꯗꯤ ꯌꯦꯟ ꯅꯨꯃꯤꯠ ꯇꯥꯏꯌꯦ
ꯑꯩꯅ ꯁꯨꯝ
ꯀꯔꯤ ꯀꯔꯤ
ꯑꯩꯅ ꯁꯨꯝ ꯈꯕꯗꯨꯅꯦ ꯅꯪ ꯈꯨꯅꯧꯛꯇꯨꯒ ꯅꯪ ꯁꯛꯇꯨꯒ ꯃꯟꯅ ꯗꯧ ꯃꯥꯟꯂꯤꯗ
ꯃꯥꯟꯅꯔꯗꯤ ꯐꯔꯦꯅꯦ
ꯃꯩ ꯂꯥꯛꯄ꯭ꯔꯣ
ꯃꯥꯏꯗꯤ ꯑꯦꯕ꯭ꯔꯤꯗꯦ ꯗꯨꯝ ꯂꯥꯛꯑꯦ
ꯌꯥꯝ ꯅꯨꯡꯉꯥꯏꯔꯤꯅꯦ
ꯅꯨꯡꯉꯥꯏꯇ꯭ꯔꯗꯤ ꯑꯩꯈꯣꯏ ꯄꯨꯟꯁꯤꯗꯤ ꯁꯤꯅꯤ ꯁꯤꯝꯄꯜ ꯂꯤꯕꯤꯡ ꯍꯥꯏꯕꯁꯦ
ꯎꯝ ꯉꯁꯤꯕꯨꯜ ꯅꯨꯡꯉꯥꯏꯒꯗ꯭ꯔꯕ ꯇꯤꯝ ꯑꯅꯤꯗꯨꯕꯨ
ꯑꯥ
ꯑꯩꯗꯣ ꯌꯦꯡꯁꯤꯔꯥ ꯌꯦꯡꯉꯣꯏꯁꯤꯔꯥ ꯈꯪꯗꯦꯗ ꯑꯩꯁꯨ
ꯌꯦꯛꯉꯣ ꯗꯅ ꯍꯌꯦꯡ ꯁꯟꯗꯦꯟꯁꯤꯅ ꯀꯩꯅꯣ
ꯁꯟꯗꯦꯅꯦ ꯍꯥꯏꯕꯗ ꯈꯪꯗꯦ ꯍꯦꯛꯇ ꯌꯦꯡ ꯌꯦꯡꯗ ꯍꯦꯛꯇ ꯇꯨꯝꯅꯤꯡꯉꯦ ꯃꯊꯟꯇ ꯇꯨꯝꯃ ꯍꯦꯛꯇ ꯂꯩꯔꯝꯃꯦꯕ
ꯅꯣꯏꯗꯤ ꯔꯣꯝ ꯔꯣꯝ ꯑꯃꯗꯃꯤ ꯀꯌꯥ ꯀꯌꯥ ꯂꯩꯥꯏꯅ ꯀꯦ
ꯑꯩꯈꯣꯏꯒꯤꯗꯤ ꯑꯃꯃꯝꯕꯤꯌꯦ
ꯔꯣꯝ ꯑꯃꯗ ꯃꯤ ꯑꯃ ꯃꯝ
ꯑꯉꯥꯡꯒꯤꯗꯤ ꯂꯣꯏꯅ ꯄꯨꯜꯂꯤꯗ ꯑꯩꯈꯣꯏꯒꯤꯅ ꯑꯃꯃꯝꯈꯛ ꯄꯤꯕ ꯋꯥꯅꯤ
ꯑꯣ ꯑꯗꯩ ꯅꯣꯏ ꯏꯁꯇꯥꯐꯁꯤꯡꯒꯤꯅ ꯑꯗꯨꯝ ꯑꯃꯃꯝꯗ ꯃꯤ
ꯑꯃꯃꯝ ꯍꯣꯏ ꯑꯣꯖꯥ
ꯑꯣ ꯑꯣ
ꯑꯗꯨꯃꯥꯏꯅ ꯍꯥꯏꯇꯥꯔꯦ
ꯇꯥꯛꯄꯤꯌꯨꯖꯦ
ꯑꯗꯨꯃꯥꯏꯅ ꯇꯧꯔꯦ ꯅꯨꯡꯉꯥꯏꯔꯦ ꯑꯃꯃꯝ ꯄꯤꯕꯒꯤ
ꯑꯁ ꯎꯖꯥ ꯕꯨ ꯊꯦꯅꯁꯥꯏ ꯌꯥꯝ ꯄꯈꯔꯤꯀꯣ
ꯄꯛꯆꯕꯅꯦ ꯑꯗꯨꯝ
ꯎꯝ
ꯅꯣꯡ ꯆꯨꯗ꯭ꯔꯣ
ꯀꯗꯥꯏꯗꯒꯤ ꯅꯣꯡ ꯅꯣꯏ ꯍꯧꯖꯤꯛ ꯁꯥꯕ ꯀꯥꯟꯁꯤꯗ ꯅꯪꯁꯤꯁꯨ
ꯑꯩꯈꯣꯏꯗꯤ ꯅꯣꯡ ꯆꯨꯏ ꯑꯩꯈꯣꯏꯗꯗꯤ ꯍꯧꯖꯤꯛ ꯎ ꯂꯦꯞꯈ꯭ꯔꯦ ꯍꯧꯖꯤꯛ ꯉꯥꯏꯍꯥꯛꯀꯤ ꯃꯃꯥꯡꯗ ꯆꯨꯔꯝꯃꯦ
ꯅꯣꯏ ꯑꯥꯗꯒ ꯈꯣꯏ ꯁꯤꯗꯒ ꯃꯥꯟꯅꯕ ꯌꯥꯄꯣꯠꯇꯤꯍꯦ
ꯆꯨꯔꯝꯒꯗ꯭ꯔꯅ ꯅꯪꯁꯨ ꯄ꯭ꯔꯤꯊꯤꯕꯤꯗ ꯂꯩꯕ ꯕꯅꯤꯅ ꯑꯩꯁꯨ ꯄ꯭ꯔꯤꯊꯤꯕꯤꯗ ꯂꯩꯕꯅꯤꯅ ꯃꯥꯟꯅꯒꯗ꯭ꯔꯅ ꯍꯪꯕꯤꯕ ꯋꯥꯅꯤ ꯏꯅꯥꯎ ꯏꯕꯨꯡꯉꯣ
ꯄ꯭ꯔꯤ ꯄ꯭ꯔꯤꯊꯤꯕꯤꯗ ꯂꯩꯔꯁꯨ ꯀꯩ ꯍꯥꯏꯁꯤꯔ ꯃꯥꯒꯤ ꯖꯒꯥ ꯖꯒꯥꯒꯤ ꯋꯦꯗꯔꯗꯤ ꯃꯥꯟꯅꯗꯦꯅ ꯑꯗꯨꯕꯨꯅꯤꯗ
ꯌꯥꯝꯅ ꯂꯥꯞꯅꯕꯗꯤ ꯑꯣꯏꯗꯦꯗꯅ ꯅꯣꯏꯒ ꯑꯩꯈꯣꯏꯒ
ꯑꯗꯨ ꯆꯨꯝꯃꯤꯅꯦꯍꯦ ꯑ ꯑꯗꯨꯒꯤ ꯑꯣꯏꯔꯦ
ꯑꯗꯨꯒꯤ ꯑꯣꯏꯔꯦ ꯅꯪ ꯈꯪꯗ꯭ꯔꯣ
ꯑꯁ ꯑꯩꯗꯤ ꯉꯁꯥꯏꯗꯒꯤ ꯈꯪꯍꯧꯗ꯭ꯔꯦ ꯏꯕꯦꯝꯃꯥ
ꯈꯪꯉꯣꯏ ꯅꯪꯗꯤ ꯃꯤ ꯅꯣꯛꯅꯕꯗ ꯍꯣꯠꯅꯔꯤꯀꯥꯟꯗ ꯈꯪꯉꯣꯏ
ꯁꯕꯥꯁ ꯋꯥꯊꯤꯗꯤ ꯎ ꯍꯧꯔꯕꯣ
ꯋꯥꯊꯤ ꯅꯠꯇꯦꯅꯦꯍꯦ ꯑꯁꯦꯡꯕꯒꯤꯅꯤꯅꯦ
ꯉꯁꯥꯏ ꯑꯝ ꯉꯁꯥꯏꯗꯗꯤ ꯅꯣꯡ ꯈꯤꯇꯪ ꯈꯤꯇꯪꯗꯤ ꯇꯥꯕꯅꯤꯗ ꯑꯗꯨꯕꯨ ꯍꯧꯖꯤꯛ ꯍꯧꯖꯤꯛꯃꯨꯛ ꯇꯥꯗ꯭ꯔꯦ ꯂꯦꯞꯈ꯭ꯔꯦ ꯍꯧꯖꯤꯛꯇ ꯑꯃꯨꯛ ꯑꯃꯨꯛꯀ ꯁꯥꯔꯦ ꯈꯪꯗꯦ ꯍꯧꯔꯦꯟ ꯃꯨꯛ ꯅꯣꯡ ꯆꯨꯗꯣꯏꯔꯥ ꯈꯪꯗꯦ
ꯍꯣꯔꯦꯟ ꯆꯨꯔꯣꯏ ꯍꯌꯦꯡ ꯁꯣꯏꯗꯅ ꯆꯨꯔꯅꯤ ꯌꯦꯡꯉꯨ
ꯍꯧꯔꯦꯟ ꯆꯨꯅꯤ ꯏꯕꯦꯃꯥ ꯅꯪ
ꯆꯨꯔꯣꯏ ꯍꯧꯔꯦꯟ ꯆꯨꯔꯣꯏ ꯑꯩ ꯈꯪꯉꯤ ꯍꯧꯔꯦꯟ ꯆꯨꯔꯣꯏ ꯍꯌꯦꯡ ꯁꯣꯏꯗꯅ ꯆꯨꯔꯅꯤ ꯌꯦꯡꯉꯨꯀꯣ
ꯅ ꯍꯣꯏ ꯍꯣꯏ ꯑꯗꯨꯕꯨꯅꯦ ꯍꯣꯔꯦꯟ ꯆꯨꯔꯨꯗꯤ ꯗꯤ ꯀꯩꯗꯧꯁꯤꯔ
ꯍꯧꯔꯦꯟ ꯆꯨꯔꯗꯤ ꯆꯨꯔꯤ ꯀꯩꯅꯣ ꯀꯩꯗꯧꯗꯣꯏꯅꯣ ꯆꯨꯔꯗꯤ ꯆꯨꯔꯦ
ꯍꯣꯔꯦꯟ ꯍꯥ ꯏꯁ ꯏꯁ ꯑꯃꯨꯛꯀ ꯅꯣꯡꯄ ꯍꯧꯔꯕꯣ
ꯅꯣꯛꯄꯩ ꯅꯣꯡꯄ ꯌꯥꯗ ꯕ꯭ꯔꯣ ꯍꯧꯔꯦꯟ ꯆꯨꯔꯗꯤ ꯆꯨꯔꯦ ꯍꯌꯦꯡꯁꯨ ꯆꯨꯒꯅꯤ ꯁꯣꯏꯗꯅ
ꯌꯥꯏꯅꯦ
ꯅꯆꯦ ꯑꯩꯅ ꯍꯥꯏꯕ ꯌꯦꯡꯉꯣ ꯕꯣꯜ ꯌꯦꯡꯗꯣꯏꯖꯦ ꯀꯩꯅꯣ ꯅ ꯃꯊꯟ ꯌꯦꯡꯗꯣꯏꯔꯣ ꯃꯤ ꯃꯌꯥꯝ ꯐꯝꯃꯤꯟꯅꯔꯒ ꯌꯦꯡꯗꯣꯏꯔꯣ
ꯈꯣꯏ ꯃꯤꯡ ꯃꯤ ꯌꯥꯝꯅꯤꯅ ꯑꯩ ꯏꯃꯥꯟꯅꯕꯀꯤ ꯃꯣꯏ ꯏꯃꯨꯡ ꯃꯅꯨꯡꯁꯤꯡꯒ ꯑꯩꯒ ꯈꯪ ꯑꯩꯈꯣꯏ ꯈꯛꯇꯅꯦ
ꯃꯤ ꯌꯦꯝ ꯃꯤ ꯌꯥꯝꯕꯅ ꯌꯦꯡꯕꯗꯤ ꯅꯨꯡꯉꯥꯏꯕꯅꯤ
ꯃꯤ ꯌꯥꯝꯗꯤ ꯅꯨꯡꯉꯥꯏ ꯑꯗꯨꯕꯨ ꯃꯤ ꯍꯦꯟꯖꯤꯟꯅ ꯌꯥꯝ ꯗꯗꯤꯀꯣ ꯁꯥꯏꯌꯦꯕ ꯃꯤ ꯃꯈꯣꯟꯗꯨꯀꯣ ꯃꯤ ꯃꯤ ꯈꯠꯅ ꯅꯠꯇꯦ ꯑꯩ ꯍꯥꯏꯒꯦꯕ ꯃꯤ ꯈꯔꯅꯀꯣ ꯏꯔꯨꯗ꯭ꯔꯒ ꯑꯃꯨꯛ ꯂꯥꯛꯅꯤꯕ ꯑꯗꯩ ꯃꯥꯒꯤ ꯃꯅꯝꯋꯣ ꯅꯝꯊꯤꯕ ꯑꯗꯨꯒꯤ
ꯑꯥ ꯎꯝ ꯅꯪꯗꯤ ꯂꯨꯖꯕ꯭ꯔꯣ ꯍꯥꯏꯁꯦ
ꯑꯦꯁ ꯍꯥꯏꯗꯤ ꯉꯁꯥꯏꯗꯒꯤ ꯏꯔꯣ ꯊꯣꯛꯣ ꯏꯔꯒ ꯐꯖꯅ ꯅꯥꯔꯒ ꯂꯥꯛꯄꯅꯦꯍ ꯀꯩꯅꯣ
ꯐꯩ ꯐꯩ ꯐꯩ ꯂꯨꯅ ꯅꯥꯟꯅ ꯂꯩꯒꯗꯕꯅꯤ
ꯂꯥꯏꯔꯕ ꯑꯣꯏꯔꯁꯨ ꯑꯩꯈꯣꯏꯗꯤ ꯏꯁꯥꯗꯤ ꯑꯗꯨꯝ
ꯅꯥꯂꯦ
ꯃꯥ ꯃꯥꯃꯤꯅꯦ
ꯐꯩ ꯐꯩ ꯑꯐꯕ ꯈꯣꯡꯊꯥꯡꯅꯤ
ꯂꯥꯏ ꯂꯥꯏꯁꯨ ꯂꯥꯏꯕ ꯄꯩꯁꯥꯁꯨ ꯄꯥꯏꯗꯕ ꯑꯃꯨꯛꯀ ꯏꯁꯥ ꯃꯨꯛꯂꯨꯗꯤ ꯀꯥꯏꯗꯒꯤ ꯗꯣ ꯅꯪꯒꯤ ꯈꯨꯗꯣꯗꯣ ꯑꯗꯨꯃꯥꯏꯅ ꯅꯣꯀ ꯅꯣꯛ ꯎꯅꯨꯀꯣ
ꯀꯃꯥꯏꯅꯥ ꯅꯣꯛ ꯎ ꯍꯥꯏꯔꯤꯅꯣ
ꯈꯔ ꯔꯥꯁꯤ ꯂꯩꯔ ꯅꯣꯛ ꯑꯣ ꯀꯩꯅꯣ
ꯑꯁ ꯔꯁꯤꯒ ꯅꯣꯛꯄꯥ ꯍꯩꯗꯦꯗ
ꯑꯗꯨꯗꯤ ꯍꯩꯇꯕ ꯑꯁ ꯂꯣꯔꯤꯍꯦ ꯑꯗꯨꯗꯤ ꯑꯦ ꯕꯦꯝꯃꯥ
ꯃꯊꯟꯇ ꯊꯣꯛꯈ꯭ꯔꯤꯕꯗꯨꯕꯨ
ꯑꯣ ꯋꯥ ꯉꯝ ꯉꯥꯡꯝ ꯋꯥꯕꯥ ꯀꯥꯟꯗꯁꯨ ꯔꯁꯤ ꯂꯩꯔꯒ ꯉꯥꯡꯝꯕꯗꯣ ꯇꯥꯕ ꯅꯨꯡꯉꯥꯏꯕꯅꯤ ꯅꯣꯛꯄ ꯀꯥꯟꯗꯁꯨꯀꯣ ꯑꯁꯤ ꯌꯥꯑꯣꯔꯒ ꯅꯣꯛꯄꯗꯨ ꯇꯥꯕ ꯅꯨꯡꯉꯥꯏꯕꯅꯦ ꯍꯩꯇꯦ ꯍꯩꯇ꯭ꯔꯗꯤ ꯂꯥꯛꯑꯣ ꯑꯩ ꯑꯩ ꯇꯥꯛꯄꯤꯒꯦ
ꯑ
ꯑ
ꯑꯗꯨꯒꯨꯝꯕ ꯃꯤꯗꯣ ꯋꯥ ꯉꯥꯡꯀꯥꯟꯗ ꯔꯁꯤ ꯂꯩꯕ ꯂꯩꯌꯦ ꯈꯣꯟꯒ ꯌꯥꯝ ꯅꯦꯝ ꯅꯦꯝꯅ ꯉꯥꯡꯕ ꯑꯗꯨꯒꯨꯝꯕ ꯃꯤꯗꯣ ꯀꯔꯤꯅꯣꯝꯗꯤ ꯂꯩꯔꯝꯒꯗꯕꯅꯤ ꯌꯦꯟꯉꯨ ꯑꯗꯨꯒ ꯑꯩꯒꯨꯝꯕ ꯋꯥ ꯉꯥꯡꯕꯗ ꯔꯁꯤ ꯂꯩꯇꯕ ꯅꯣꯛꯄꯗ ꯔꯁꯤ ꯂꯩꯇꯕ ꯑꯗꯨꯒꯨꯝꯕ ꯃꯤꯃꯨꯛ ꯊꯃꯣꯏ ꯁꯦꯡꯕ ꯑꯐꯕ ꯃꯤ ꯑꯗꯨꯒꯨꯝꯕ ꯃꯤ ꯂꯩꯔꯔꯣꯏꯗꯕꯅꯤ ꯌꯦꯡꯉꯨꯀꯣ ꯑꯩꯈꯣꯏꯗꯤ ꯐꯠꯇꯕ ꯑꯃꯠꯇ ꯂꯩꯇꯦ ꯉꯁꯥꯏꯒꯤ ꯔꯁꯤ ꯌꯥꯎꯗꯕꯗꯨꯗ ꯂꯣꯏꯅ ꯆꯠꯈ꯭ꯔꯦꯕ ꯉꯥꯡꯕꯗ ꯅꯣꯛꯄꯗ ꯔꯁꯤ ꯌꯥꯎꯗꯕꯗꯣ ꯑꯗꯨꯗ ꯂꯣꯏ ꯆꯠꯈ꯭ꯔꯦꯕ ꯑꯗꯨ ꯃꯅꯨꯡꯗꯗꯤ ꯄꯨꯔꯥ ꯏꯁꯦꯡ ꯁꯦꯡꯅ ꯉꯥꯟꯇ꯭ꯔꯤꯛ ꯉꯥꯅ ꯂꯩꯔꯝꯗꯣꯏꯅꯤ
ꯁꯕꯁ ꯐꯖꯩꯌꯦ
ꯅꯨꯄꯥ ꯑꯣꯏꯒꯦꯔꯥ ꯅꯨꯄꯤ ꯑꯣꯏꯒꯦꯔꯥ ꯋꯥꯉꯥꯡ ꯁꯉꯥꯡꯗ ꯃꯆꯤꯟ ꯄꯗ ꯈꯈꯣꯏꯍꯤ ꯇꯩꯔꯒ ꯉꯥꯡꯕꯁꯤꯡꯗꯣ ꯑꯗꯨꯗꯤ ꯀꯩꯗꯧꯔꯦ ꯑꯗꯨꯗ ꯃꯅꯨꯡꯗ ꯇꯤꯟ ꯆꯥ ꯂꯩꯔꯝꯗꯣꯏꯅꯤ ꯁꯝꯅ ꯍꯥꯏꯔꯕꯗ ꯑꯩ ꯏꯅꯥꯎꯒꯨꯝꯕ
ꯁꯤ ꯑꯩꯕꯨ ꯈꯣꯏꯍꯤ ꯇꯩꯒ ꯉꯥꯏ ꯀꯥꯏꯅ ꯍꯣꯏ ꯃꯈꯥꯖꯥꯏꯗꯨꯗꯥ ꯈꯨꯄꯥꯛꯅꯥ ꯊꯥꯎꯔꯥ
ꯑꯗꯨ ꯌꯥꯗꯦ
ꯍꯥꯥ
ꯑꯗꯨ ꯌꯥꯗꯦ ꯑꯗꯨꯃꯥꯏꯅ ꯍꯥꯏꯒꯅꯨꯅꯦ ꯃꯤꯉꯣꯟꯗ
ꯀꯩꯅꯣ ꯃꯤ ꯅꯨꯡꯁꯤꯅ ꯍꯥꯏꯕ ꯋꯥꯅꯤ ꯀꯩꯅꯣ
ꯃꯥꯥꯅꯦ ꯑꯗꯨꯕꯨꯗꯤ
ꯆꯨꯃꯨꯁ ꯁꯨꯝꯕꯔꯣ
ꯆꯨꯝꯃꯤ ꯆꯨꯝꯃꯤ ꯏꯅꯥꯎꯅ ꯍꯥꯏꯕ ꯂꯣꯏ ꯆꯨꯝꯃꯤ ꯂꯥꯟꯕ ꯑꯃꯠ ꯇ ꯂꯩꯇꯦ ꯆꯨꯝꯃꯤ ꯆꯨꯝꯃꯤ
ꯊꯦꯡꯉꯦꯗ ꯍꯌꯦꯡꯗꯤ ꯅꯣꯏ ꯆꯔꯁ ꯀꯥꯗꯨꯏꯔꯣ
ꯀꯥꯔꯣꯏ ꯑꯩꯈꯣꯏꯗꯤ ꯍꯌꯦꯡ ꯍꯧꯒꯠꯂꯒ ꯂꯩ ꯑꯗꯨꯝ ꯑꯃꯨꯛ ꯂꯩꯔꯤ ꯄꯥꯅꯤ ꯑꯗꯨꯒ ꯐꯤ ꯅꯨꯡ ꯀꯔꯤ ꯅꯨꯡ ꯂꯣꯏ ꯁꯨꯗꯣꯛ ꯆꯥꯝꯊꯣꯛꯑꯒ ꯏꯊꯧ ꯏꯊꯧ ꯂꯣꯏ ꯇꯧꯖꯩ ꯏꯁꯥ ꯏꯁꯥꯒꯤ ꯊꯕꯛ ꯂꯣꯏ ꯇꯧꯔꯒ ꯆꯥꯛ ꯆꯥꯔꯅꯤ ꯑꯗꯨꯝ ꯊꯕꯛ ꯂꯩꯇ꯭ꯔꯗꯤ ꯑꯗꯨꯝ ꯄꯣꯊꯥꯔꯅꯤ ꯂꯣꯏꯔꯦ ꯍꯌꯦꯡꯗꯤ ꯃꯊꯪꯒꯤ ꯅꯨꯃꯤꯠꯀꯤ ꯊꯕꯛꯇꯣ ꯉꯥꯏ ꯇꯥꯕꯅꯤ
ꯊꯕꯛ ꯐꯩꯀꯣ ꯃꯤꯃꯆꯥꯗꯤ ꯀꯣ
ꯐꯕꯅꯦ ꯑꯩꯈꯣꯏꯗꯤ ꯂꯦꯝꯅ ꯂꯩꯕ ꯍꯩꯇꯦ ꯑꯩꯈꯣꯏꯗꯤ ꯊꯕꯛ ꯌꯥꯝ ꯆꯤꯟꯖꯕꯅꯦ
ꯑꯣ ꯑꯣ ꯑꯣ ꯑꯣ ꯑꯗꯨ ꯑꯗꯨ ꯑꯗꯨ ꯑꯣꯏꯇꯥꯔꯗꯤ ꯑꯩꯁꯨ ꯅꯪꯒꯤ ꯇꯧ ꯇꯝꯕ ꯇꯥꯔꯦ ꯗꯨꯔꯗꯤ
ꯇꯥꯃꯣ ꯑꯐꯕꯒꯤ ꯃ ꯇꯧꯔꯤ ꯇꯝꯕꯗ ꯀꯩꯁꯨ ꯀꯥꯏꯗꯦ ꯃꯥꯡꯖꯕ ꯂꯩꯇꯦ ꯑꯣꯏꯖꯕꯅꯤ
ꯍꯣꯏꯅ
ꯐꯠꯇꯕ ꯃꯇꯧꯗꯤ ꯇꯝꯒꯅꯨ ꯑꯗꯨꯕꯨ ꯐꯠꯇꯕ ꯃꯇꯧꯗꯤ ꯇꯝꯕ ꯌꯥꯝ ꯂꯥꯏꯕꯅꯤꯀꯣ ꯑꯐꯕ ꯊꯕꯛꯇꯤ ꯃꯇꯧ ꯇꯝꯕ ꯌꯥꯝ ꯂꯨꯕꯅꯤ ꯑꯩꯈꯣꯏ ꯃꯤꯑꯣꯏꯕꯒꯤ ꯈ꯭ꯋꯥꯏꯗꯒꯤ ꯑꯁꯣꯟꯕꯁꯦ ꯑꯁꯤꯅꯤ
ꯑꯥ ꯆꯨꯝꯃꯤ ꯆꯨꯝꯃꯤ ꯅꯪꯅ ꯍꯥꯏꯕꯗꯣ ꯌꯥꯝ ꯆꯨꯝꯕ ꯉꯥꯛꯇꯅꯤ
ꯆꯨꯝꯕꯅꯤꯅꯦ ꯅꯆꯦ ꯑꯩꯅ ꯍꯥꯏꯕꯁꯤꯁꯨ ꯂꯣꯏ ꯆꯨꯝꯕ ꯉꯇꯅꯤꯅꯦ
ꯑꯩ ꯑꯩ ꯂꯥꯟꯗꯦꯝꯃꯗꯤ ꯍꯥꯏꯗꯦꯅ ꯁꯨꯝꯃꯤ ꯍꯥꯏ ꯍꯥꯏꯗꯨꯗꯤ
ꯍꯣꯏꯅꯦ ꯑꯩꯗꯤ ꯑꯆꯨꯝꯕ ꯉꯥꯛ ꯉꯥꯡꯕꯅꯤ ꯑꯔꯥꯟꯕ ꯉꯥꯡꯕ ꯍꯩꯇꯦ
ꯑ ꯄꯨꯟꯁꯤ ꯆꯨꯞꯄꯒꯤ ꯑꯗꯨꯃꯥꯏꯅ ꯂꯩꯕ ꯑꯣꯏꯁꯅꯨ
ꯑꯣꯏꯖꯔꯒꯦ
ꯎꯝ
ꯑꯣꯏꯖꯔꯒꯦ ꯑꯣꯏꯖꯔꯒꯦ
ꯑꯝ ꯑꯣꯏꯖꯒꯤ ꯅꯪ ꯍꯥꯏꯕꯗꯣ ꯑꯃꯨꯛ ꯊꯥꯔꯛꯅꯤ ꯏꯁꯩꯗꯣ
ꯑꯩ ꯍꯩꯇꯦ ꯅꯪꯁꯨ ꯑꯐꯕ ꯃꯤꯒꯤ ꯃꯇꯧ ꯇꯝꯕ ꯑꯣꯏꯕ ꯉꯝꯕ ꯑꯣꯏꯁꯅꯨꯀꯣ ꯅꯆꯦꯒꯤ ꯕꯣꯔꯅꯦꯁꯦ
ꯍꯣꯏ ꯍꯣꯏ ꯍꯣꯏ ꯑꯩꯁꯨ ꯅꯪꯒꯤ ꯕꯣꯔꯣ ꯐꯪꯉꯪꯂꯒꯦ ꯍꯤꯡꯖꯒꯦ ꯅꯨꯡꯉꯥꯏꯅ ꯍꯤꯡꯖꯒꯦ ꯇꯂꯕ ꯄꯨꯁꯤꯁꯤꯗ ꯑꯇꯤꯌꯥꯗ ꯄꯥꯏꯔꯒ ꯍꯤꯡꯖꯒꯦ
ꯍꯤꯡꯖꯔꯣ ꯍꯤꯡꯖꯔꯣ ꯕꯣꯔ ꯄꯤꯕꯤꯔꯕꯅꯤ ꯐꯪꯕ ꯑꯣꯏꯖꯔꯣ
ꯍꯣꯏ ꯍꯣꯏ ꯍꯣꯏ
ꯑꯁ ꯅꯪ ꯈꯨꯅꯣꯛꯇꯤ ꯍꯥꯎꯇꯦꯍꯦ
ꯀꯩꯅꯣ ꯈꯨꯅꯧꯁꯨ ꯆꯥꯕ ꯌꯥꯕ꯭ꯔꯣ ꯍꯥꯎꯕ ꯍꯥꯎꯇꯕ ꯂꯩꯕ꯭ꯔꯣ
ꯍꯣꯏ ꯂꯩꯕꯅꯦ
ꯈꯨꯅꯣꯛ ꯍꯥꯎꯅꯕꯁꯤ ꯀꯃꯥꯏꯅ ꯇꯧꯁꯤꯒꯦ
ꯑꯁ ꯁꯤꯡꯒꯨꯝꯕ ꯆꯥꯎ ꯑꯗꯨ ꯅꯨꯡꯉꯥꯏꯕꯅꯦ
ꯆꯥꯅꯤꯡꯗꯦ ꯇꯜꯂ‌ꯦ ꯑꯩ ꯑꯍꯥꯎꯕ ꯄꯣꯠ ꯈꯛꯇꯅꯤ ꯆꯥꯅꯤꯡꯕ ꯍꯥꯎꯇꯕ ꯄꯣꯠ ꯆꯥꯅꯤꯡꯗꯦ
ꯉꯁꯥꯏ ꯅꯪꯅ ꯅꯣꯞꯄꯒꯤ ꯁ꯭ꯇꯥꯏꯜ ꯑꯃ ꯍꯧꯖꯤꯛ ꯃꯃꯀꯅ ꯅꯪꯒꯤ ꯅꯣꯞꯄꯒꯤ ꯁ꯭ꯇꯥꯜ ꯑꯃ ꯑꯁ ꯂꯣꯏꯔꯤꯅ ꯀꯣ ꯇꯧꯔꯤꯗꯤ ꯀꯤꯕꯨ ꯀꯤꯒ‌ꯦ
ꯀꯥꯔꯤ ꯃꯤꯅ ꯅꯣꯛꯄꯗꯨꯕꯨ ꯀꯃꯥꯏꯅ ꯀꯤꯗꯣꯏꯅꯣꯅꯦ
ꯃꯤ ꯂꯩꯕꯅ‌ꯦ ꯅꯨꯡꯗꯥꯡꯗꯀꯣ ꯃꯤ ꯀꯩ ꯍꯥꯏꯁꯤꯔ ꯅ‌ꯣꯛꯄ ꯈꯥꯟꯗꯀꯣ ꯀꯤꯕ ꯈ‌ꯣꯏ ꯌꯥꯎꯕꯅꯦ ꯃꯤ ꯅ‌ꯣꯛꯀ ꯁꯥ ꯂꯩꯕꯅꯦꯕ
ꯑꯩꯗꯤ ꯈꯪꯗꯦꯅꯦ ꯁꯨꯛꯊꯦꯡ ꯊꯦꯡꯅꯗ꯭ꯔꯤ ꯑꯩꯗꯤ ꯑꯗꯨꯒꯨꯝꯕ ꯅꯪꯗꯤ ꯃꯌꯥꯝ ꯊꯦꯡꯅꯔ ꯃꯥꯜꯂꯤꯅꯦ
ꯍꯥꯏꯕꯗꯤ ꯍꯥꯏꯕꯗꯤꯀꯣ ꯈ‌ꯣꯏꯗꯤ ꯅꯨꯄꯥ ꯅ‌ꯣꯏꯗꯤ ꯅꯨꯄꯤꯅꯤꯅꯍꯥꯟꯅ ꯃ‌ꯣꯏ ꯀ‌ꯣꯔꯤꯛ ꯅꯨꯄꯥꯅꯤꯅ ꯈꯪꯉꯤꯕ ꯑꯗꯨꯝ ꯆꯤꯡꯗ ꯑꯗꯨꯝ